ꯏ
ꯑꯣ ꯇꯥꯏꯌꯦ ꯇꯥꯏꯌꯦ ꯏꯇꯥꯎ ꯖꯤ ꯕꯣꯟ ꯀꯩꯀꯩ ꯀꯩꯝꯇ ꯌꯦꯡꯗꯕ꯭ꯔꯥ ꯀꯃꯥꯏ ꯇꯧꯒꯦ꯫
ꯑ ꯕꯣꯜꯖꯦ ꯀꯟꯅ ꯁꯥꯟꯅꯔꯤꯌꯦ ꯑꯈꯣꯏ ꯁꯤꯗꯁꯨ ꯑꯗꯣ ꯑꯩꯗꯤ ꯑꯗꯨꯝ ꯈꯪꯉꯦꯗ ꯍꯥꯏꯕꯗꯤ ꯑꯥꯔꯖꯦꯟꯇꯤꯅꯥꯅ ꯑꯗꯨꯝ ꯀꯥꯔꯅꯦꯕꯀꯣ ꯑꯗꯨꯅ ꯀꯩꯁꯨ ꯌꯥꯝ ꯀꯟꯅ ꯍꯥꯏꯕꯗꯤ ꯑ ꯁꯥꯟꯅꯔꯤꯕ ꯁꯥꯏꯠ ꯑꯅꯤꯗꯣ ꯈꯤꯇꯪ ꯀꯟꯕ ꯃꯥꯟꯅꯔꯀꯥꯟꯗ ꯕꯣꯟꯁꯦ ꯌꯦꯡꯅꯤꯡꯕꯅꯦꯕ ꯑꯗꯨꯝ ꯍꯥꯏꯗꯤ ꯂꯩꯗꯅꯀꯣ ꯏꯟꯇꯔꯦꯁꯇꯨ ꯈꯤꯇꯪ ꯍꯦꯜꯂꯤꯗꯅ ꯑꯁꯤꯗꯤ ꯑꯗꯨꯝ ꯀꯥꯔꯅꯤꯗꯣ ꯈꯪꯉꯃꯤꯅ ꯀꯩꯁꯨ ꯊꯣꯏꯅ ꯐꯝꯖꯤꯜꯂꯒꯒ ꯌꯦꯡꯕꯗꯨ ꯌꯦꯡꯗ꯭ꯔꯦꯕ ꯍꯥꯏꯔꯞ ꯍꯥꯏꯔꯞꯄꯨꯗꯤ ꯑꯗꯨꯝ ꯌꯦꯡꯉꯨꯔꯒꯁꯨ ꯑꯗꯨꯒ ꯑꯗꯨꯃꯥꯏꯅ ꯇꯧꯋꯦ ꯍꯥꯏꯕꯗꯤ ꯌꯥꯝ ꯐꯖꯅ ꯐꯝꯃꯒ ꯑꯁ ꯃꯤꯠ ꯁꯦꯀꯦꯟ ꯑꯃꯐꯥꯎ ꯃꯤꯠ ꯆꯣꯏꯊꯣꯛꯇꯕꯤꯗꯒ ꯌꯦꯡꯕꯗꯣ ꯑꯗꯨꯃꯥꯏꯅ ꯌꯦꯡꯗ꯭ꯔꯦ ꯍꯥꯏꯕꯗꯤ ꯑꯗꯨꯝ ꯏꯀꯥ ꯀꯥꯔꯅꯤ ꯑꯗꯨ ꯈꯪꯉꯕꯅꯤꯅꯀꯣ ꯑꯗꯣ ꯁꯣꯝꯗꯤ ꯌꯦꯡꯕꯤꯕ꯭ꯔꯣ ꯀꯃꯥꯏꯅ ꯇꯧꯒꯦ ꯕꯣꯜꯁꯤꯕꯨ ꯍꯧꯖꯤꯛ ꯍꯧꯖꯤꯛ ꯀꯃꯥꯏꯅ ꯂꯩꯔꯤꯒꯦ
ꯅꯪꯅ ꯑꯩꯅ ꯂꯝꯄꯟꯒꯅꯣ ꯍꯥꯏ ꯅꯪ ꯂꯝꯄꯜꯂꯤꯁꯤꯅ ꯀꯩꯒꯤꯅꯣ ꯍꯧꯖꯤꯛꯒ ꯑꯃꯃꯝ ꯆꯠꯟꯅꯈ꯭ꯔꯕꯅꯦ ꯀꯥꯏꯗꯒꯤ ꯀꯩꯅꯣ ꯇꯧꯕꯅꯣ ꯅꯣꯠꯄꯅꯣ ꯑꯗꯨꯝ ꯐꯖꯅ ꯑꯗꯨꯝ ꯂꯤꯡꯕ ꯑꯣꯏꯕꯅꯦ ꯑꯗꯨꯝ ꯌꯦꯡꯕ ꯅꯨꯡꯉꯥꯏꯕꯅꯦ
ꯍꯣꯏ ꯌꯦꯡꯕ ꯅꯨꯡꯉꯥꯏꯕꯅꯦ ꯍꯥꯏꯁꯦ ꯅꯨꯡꯉꯥꯏꯇꯕꯅꯤꯗ ꯅꯨꯡꯉꯥꯏꯇꯕ ꯍꯥꯏꯕꯗꯨꯅꯦ ꯄꯨꯨꯡꯄ ꯄꯥꯈꯠꯄꯩ ꯋꯥꯅꯦꯕ ꯄꯥꯈꯠꯂꯨꯒꯅꯨꯕ ꯑꯩ ꯍꯥꯏꯁꯦ ꯑꯗꯨꯝ ꯆꯟꯈꯤꯅꯦꯕꯀꯣ ꯑꯩꯈꯣꯏꯅ ꯊꯣꯏꯍꯟꯅꯤꯡꯉꯤꯕ ꯀꯩꯅꯣꯗꯨꯅ ꯑꯗꯨꯝ ꯊꯣꯏꯗꯧ ꯂꯩꯔꯕꯅꯦꯕ ꯑꯗꯨꯝ ꯄꯥꯈꯠ ꯄꯥꯈꯠꯄ ꯍꯦꯟꯖꯟꯕꯩ ꯋꯥꯅꯦꯕ ꯍꯣꯏ ꯃꯣꯏꯅꯁꯨ ꯑꯃ ꯆꯟꯁꯤꯟꯖꯔꯒꯗꯤ ꯈꯤꯇꯪ ꯃꯤꯁꯦ ꯌꯦꯡꯕꯗ ꯅꯨꯡꯉꯥꯏꯍꯜꯂꯤꯗꯅꯀꯣ ꯑꯗꯨ ꯌꯥꯝ ꯀꯥ ꯍꯦꯟꯅ ꯅꯝꯊꯨꯈꯨꯔꯒꯗꯤ ꯑꯃꯨꯛ ꯌꯦꯡꯅꯤꯡꯉꯣꯏꯗꯅꯀꯣ ꯑꯗꯨꯒꯤ ꯁ ꯃꯣꯏꯅ ꯂꯥꯏꯊꯣꯛꯄ ꯑꯣꯏꯔꯝꯅꯦꯕꯀꯣ ꯃꯣꯏꯒꯤ ꯂꯣꯏꯁꯤꯜꯂ ꯂꯣꯏꯁꯤꯜꯂꯑꯗꯤ ꯆꯦꯛ ꯆꯦꯛꯁꯤꯜꯂꯛꯄꯅꯦꯕꯀꯣ ꯑꯗꯨꯝ ꯂꯣꯏꯔꯝꯗꯥꯏꯔꯒ ꯃꯉꯥ ꯇꯔꯨꯛ ꯀꯛꯀꯣꯛ ꯆꯟꯁꯤꯟꯕ ꯉꯝꯕ ꯅꯦꯕ ꯑꯗꯨꯅ ꯀꯩꯁꯨ ꯈꯜꯂꯨꯅꯨ ꯄꯥꯏꯗꯕꯤꯗ ꯑꯗꯨꯝ ꯌꯦꯡꯕꯤꯌꯣ ꯑꯗꯨꯝ ꯁꯣꯏꯗꯅ ꯉꯝꯒꯅꯤꯀꯣ ꯊꯥꯖꯕ ꯊꯝꯕꯤꯌꯨ ꯑꯗꯣ ꯍꯧꯖꯤꯛꯁꯨꯨꯡ ꯃꯤꯅꯠ ꯀꯌꯥꯃꯨꯛ ꯍꯧꯈ꯭ꯔꯒꯦ ꯀꯃꯥꯏꯅ ꯇꯧꯒꯦ
ꯃꯤꯅꯠ ꯂꯣꯏꯗꯣꯔꯦ ꯅꯥꯕ ꯇꯧꯔꯦꯕ ꯑꯗꯨꯅ ꯃꯔꯤꯐꯨ ꯃꯧꯗ꯭ꯔꯥ ꯁꯨꯃꯥꯏꯅ ꯌꯧꯔꯝꯕꯅꯤ
ꯑꯣꯐ ꯑꯣ ꯀꯔꯤꯝ ꯈꯜꯂꯨꯅꯨꯗ ꯂꯣꯏꯗꯣꯏꯔꯁꯨꯅꯦ ꯑꯗꯨꯝ ꯃꯣꯏ ꯔꯤꯐ꯭ꯔꯤꯗꯨꯅ ꯃꯤꯅꯤꯠ ꯑꯗꯨꯝ ꯍꯥꯞꯄꯛꯀꯅꯦꯕꯀꯣ ꯀꯩꯒꯨꯝꯕ ꯉꯝꯗꯕ ꯇꯥꯔꯒꯗꯤ ꯑꯗꯨꯅ ꯀꯩ ꯋꯥꯎꯅꯣ ꯑꯗꯨꯝ ꯃꯤꯅꯠ ꯑꯗꯨꯝ ꯈꯔ ꯍꯥꯞꯄꯛꯗꯧꯅꯦ ꯑꯗꯨꯒ ꯑꯗꯨ ꯍꯥꯞꯄꯉꯩ ꯇꯥꯟꯖꯥꯗ ꯑꯃꯨꯛꯁꯠ ꯁꯦꯡꯗꯣꯛꯇꯅꯤ ꯃꯣꯏꯒꯤ ꯍꯥꯞꯄ ꯍꯥꯏꯁꯦ ꯑꯗꯨꯝ ꯃꯤꯅꯤꯠ ꯇꯔꯥ ꯇꯔꯥꯃꯉꯥ ꯁꯤꯒꯤ ꯆꯥꯡꯗ ꯑꯗꯨꯝ ꯍꯥꯞꯄꯛ ꯀꯀꯅꯦꯕꯀꯣ ꯑꯗꯨꯅ ꯀꯩꯝꯇ ꯈꯜꯂꯨꯅꯨꯗ ꯑꯗꯨꯒꯤꯗꯤ ꯅꯨꯡꯉꯥꯏꯇꯕ ꯇꯧꯔꯨꯅꯨ ꯑꯗꯨꯝ ꯉꯝꯗꯧ ꯂꯩꯔꯕꯅꯦ ꯑꯩꯈꯣꯏꯅ ꯑꯗꯨ ꯍꯥꯏꯅꯤꯡꯉꯦ ꯑꯗꯨꯒ ꯑꯇꯣꯞꯄꯁꯦ ꯊꯣꯏꯗꯣꯛꯄ ꯀꯩꯁꯨ ꯂꯩꯇꯦ ꯑꯗꯣ ꯉꯁꯤꯒꯤ ꯑꯁꯤꯒꯤ ꯁꯥꯟꯅꯔꯤꯕ ꯍꯧꯖꯤꯛ ꯁꯥꯟꯅꯔꯤꯕꯁꯤꯅ ꯂꯣꯏꯔꯤꯕ꯭ꯔꯣ ꯅꯠꯇ꯭ꯔꯒ ꯂꯩꯔꯤꯕ꯭ꯔꯣ ꯀꯃꯥꯏꯅ ꯇꯧꯒꯦ ꯑꯇꯣꯞꯄ
ꯉꯁꯤꯒꯤꯁꯤ ꯂꯣꯏꯔꯕ꯭ꯔ ꯃꯥꯜꯂꯦꯕꯀꯣ ꯉꯁꯥꯏ ꯑꯌꯨꯛ ꯉꯟꯇꯥ ꯃꯝꯃꯤꯀꯥꯟꯗ ꯅꯣꯡꯉꯥꯟꯕꯗ ꯉꯥꯏꯔꯀꯥꯟꯗ ꯑꯃ ꯁꯥꯟꯅꯈ꯭ꯔꯕꯅꯦꯕ ꯑꯗꯨ ꯂꯣꯏꯈ꯭ꯔꯦ ꯑꯗꯣ ꯉꯁꯤ ꯃꯁꯥꯅ ꯉꯁꯤ ꯂꯣꯏꯗꯧ ꯃꯥꯜꯂꯦ ꯑꯗꯨꯒ ꯍꯌꯦꯡ ꯑꯌꯨꯛ ꯍꯥꯏꯇꯥꯔꯦꯀꯣ ꯍꯌꯦꯡ ꯑꯌꯨꯛ ꯉꯟꯇꯥꯗꯤ ꯑꯗꯨꯝ ꯂꯩꯕꯅꯦ
ꯅꯣꯡꯉꯥꯟꯕ ꯉꯁꯥꯏ ꯅꯣꯡꯉꯥꯜꯂꯝꯗꯥꯏꯗ ꯁꯥꯟꯅꯩ ꯍꯥꯏꯔꯤꯁꯤꯅ ꯀꯔꯤ ꯀꯔꯤ ꯑꯣꯏꯗꯣꯏꯅꯣ ꯑꯍꯧꯕꯒꯤ ꯃꯃꯤꯡꯗ ꯑꯣꯏꯔꯁꯨ ꯍꯥꯏꯕꯤꯔꯛꯑꯣ ꯄꯨꯜꯂꯞ ꯍꯥꯏꯕ ꯅꯨꯡꯉꯥꯏꯇ꯭ꯔꯁꯨ
ꯇꯟꯇꯦꯅꯥꯅ ꯍꯧꯕ ꯑꯃꯒ ꯑꯗꯒꯤ ꯏꯅ ꯍꯧꯕ ꯑꯃꯒ ꯁꯥꯟꯅꯩꯑꯕꯀꯣ ꯐꯖꯅꯥꯅ ꯍꯧꯕꯗꯨꯣ ꯂꯩꯍꯧꯔꯦ ꯏꯅ ꯍꯧꯕꯗꯨꯣ ꯀꯥꯈ꯭ꯔꯕ
ꯑꯣ ꯑꯗꯨꯕꯨꯗꯤ ꯍꯣꯏ ꯀꯥꯔꯅꯤꯗ ꯏꯅ ꯍꯧꯕꯗꯨꯅ ꯍꯥꯏꯕꯗꯤ ꯔꯟꯇꯦꯅꯥꯅ ꯍꯧꯕꯗꯨꯗꯤ ꯑꯃꯨꯛꯈꯛ ꯈꯛꯇꯅꯦꯕ ꯈꯤꯇꯪ ꯃꯤꯅ ꯁꯨꯝ ꯌꯦꯡꯕ ꯅꯨꯡꯉꯥꯏꯕꯩ ꯀꯩꯕꯨꯩꯅ ꯈꯔ ꯁꯪꯒꯠ ꯂꯩꯍꯜꯂꯤꯗꯣ ꯑꯗꯣ ꯑꯃ ꯑꯗꯨꯗꯤ ꯑꯗꯨꯝ ꯂꯤꯡꯕꯅꯦ ꯑꯃꯗꯨꯁꯨ ꯀꯣ ꯍꯥꯟꯅꯗꯒꯤꯁꯨ ꯑꯗꯨꯝ ꯈꯔ ꯂꯤꯡꯕꯅꯦ ꯑꯗꯨꯒ ꯑꯗꯨꯝ ꯃꯤꯅ ꯁꯨ ꯈꯤꯇꯪ ꯀꯩꯅꯣ ꯇꯧꯕꯗꯣ ꯄꯨꯛꯅꯤꯡ ꯊꯧꯒꯠꯄ ꯀꯩꯅꯣꯗꯨ ꯑꯣꯏꯕꯅꯦꯕꯀꯣ ꯑꯗꯨꯅ ꯍꯣꯏ ꯑꯗꯨꯁꯨ ꯃꯣꯏꯗꯨꯁꯨ ꯑꯗꯨꯝ ꯉꯁꯤ ꯀꯥꯗꯣꯏꯕ ꯑꯩꯈꯣꯏ ꯇꯤꯝꯁꯤꯅ ꯑꯗꯨꯝ ꯑꯃꯨꯛ ꯂꯩꯍꯧꯅꯤꯗ ꯍꯥꯏꯕꯗꯤ ꯃꯣꯏꯒ ꯑꯃꯨꯛ ꯇꯥꯗꯣꯏꯔꯝꯅꯦꯕꯀꯣ ꯁꯦꯃꯤꯐꯥꯏꯅꯦꯜ ꯑꯣꯏꯅꯗꯤ ꯑꯗꯨꯁꯨ ꯑꯗꯨꯝ ꯉꯁꯤ ꯑꯩꯈꯣꯏꯒꯤ ꯍꯧꯖꯤꯛ ꯍꯧꯖꯤꯛ ꯁꯥꯟꯅꯔꯤꯕ ꯑꯩꯈꯣꯏꯅ ꯀꯥꯍꯟꯅꯤꯡꯉꯤꯕꯗ ꯑꯗꯨꯝ ꯀꯥꯅꯤꯩꯗ ꯑꯗꯨꯒ ꯍꯧꯖꯤꯛꯀꯤ ꯉꯁꯥꯏꯒꯤ ꯏꯗꯨꯁꯨ ꯑꯗꯨꯝ ꯂꯩꯍꯧꯅꯦꯕ ꯍꯌꯦꯡ ꯃꯊꯪꯁꯤ ꯏꯚꯥꯏꯖꯟ ꯁꯥꯟꯅꯕꯗꯗꯤ ꯑꯗ ꯑꯩꯗꯤ ꯃꯣꯕꯥꯅꯤꯗꯒꯤꯗꯤ ꯑꯃ ꯀꯩꯅꯣꯅ ꯗꯂꯕꯦꯁꯥꯅ ꯍꯧꯕꯗꯨꯃꯒ ꯑꯗꯨ ꯀꯩꯅꯣꯅ ꯍꯧꯕꯗꯨꯃ ꯉꯥ ꯅꯗꯦ ꯐꯥꯅ ꯍꯧꯕꯗꯨꯃꯒ ꯃꯣꯏ ꯑꯅꯤꯅ ꯁꯥꯟꯅꯕꯗꯣ ꯑꯗꯨꯅ ꯍꯦꯟꯅꯗꯤ ꯌꯦꯡꯅꯤꯡꯉꯦ ꯍꯥꯏꯕꯗꯤ ꯂꯤꯡꯕꯁꯦ ꯑꯅꯤꯗꯨꯅ ꯈꯤꯇꯪ ꯃꯕꯥꯅꯤꯒꯤ ꯆꯥꯡꯆꯠ ꯑꯃ ꯂꯩꯕꯗꯨꯀꯣ ꯑꯩꯈꯣꯏꯒꯤ ꯍꯧꯖꯤꯛ ꯁꯥꯟꯅꯔꯤꯕ ꯇꯤꯝꯁꯤꯦ ꯂꯤꯡꯗꯦ ꯍꯥꯏꯕ ꯅꯠꯇꯕ ꯃꯣꯏꯅ ꯑꯃꯨꯛ ꯌꯥꯝ ꯊꯤꯅ ꯂꯤꯡꯕ ꯍꯦꯜꯂꯕꯅꯤꯅ ꯃꯣꯏꯒꯤ ꯁꯥꯟꯅꯔꯤꯕ ꯁꯥꯏꯠ ꯑꯗꯣ ꯁꯥꯟꯅꯔ ꯀꯥꯟꯗ ꯌꯦꯡꯕ ꯅꯨꯡꯉꯥꯏꯇꯦꯕ ꯑꯗꯣ ꯍꯥꯏꯔꯞ ꯆꯥꯡ ꯆꯠꯇ ꯃꯥꯟꯅꯅ ꯂꯤꯡꯕꯗꯣ ꯑꯗꯨꯅ ꯁꯥꯟꯅꯕꯁꯤꯅ ꯌꯦꯡꯕ ꯅꯨꯡꯉꯥꯏꯑꯕ ꯑꯗꯨꯅ ꯐꯥꯏꯅꯦꯜꯗꯒꯤꯗꯤ ꯑꯩꯗꯤ ꯍꯧꯖꯤꯛꯀꯤ ꯑꯅꯤꯗꯨꯅ ꯁꯥꯟꯅꯕꯗꯣ ꯁꯦꯃꯤꯐꯥꯏꯅꯦꯜꯒꯤ ꯑꯅꯤꯗꯣ ꯑꯗꯨꯅ ꯍꯦꯟꯅ ꯂꯦꯡꯗꯧ ꯃꯥꯜꯂꯦ ꯃꯁꯤꯒꯤ ꯍꯧꯖꯤꯛꯀꯤ ꯏꯅ ꯍꯧꯕꯗꯨꯃꯒ ꯀꯩꯅꯣꯗ ꯍꯧꯕꯗꯨꯃꯒꯗꯤ ꯑꯦꯅ ꯍꯧꯕꯗꯨꯃꯒꯗꯤ ꯑꯗꯨꯝ ꯑꯦꯗꯨꯅ ꯑꯗꯨꯝ ꯀꯥꯔꯅꯦꯕ ꯁꯤꯒꯤꯁꯨ ꯀꯩꯁꯨ ꯌꯥꯝ ꯀꯟꯅ ꯁꯤꯗ ꯂꯤꯡꯕ ꯃꯥꯟꯅꯕꯒꯤ ꯆꯥꯡꯗꯨꯣ ꯂꯩꯇꯦꯕꯀꯣ ꯑꯗꯨꯒ ꯑꯁꯣꯝ ꯅꯥꯀꯟꯒꯤꯗꯨꯅꯦꯕ ꯑꯩꯅ ꯌꯥꯝ ꯌꯦꯡꯅꯤꯡꯉꯤꯁꯤꯅ ꯍꯧꯖꯤꯛꯁꯤꯅ ꯍꯥꯏꯕꯗꯤ ꯃꯕꯥꯅꯤꯗꯤ ꯍꯩꯕꯒꯤ ꯆꯥꯡꯗꯣ ꯍꯥꯏꯞꯥꯟꯅꯩꯕ ꯀꯣ ꯑꯗ ꯅꯪꯗꯤ ꯀꯔꯝꯕꯗ ꯀꯥꯍꯟꯅꯤꯡꯒꯦ ꯀꯃꯥꯏꯅ ꯂꯩꯒꯦ ꯍꯧꯖꯤꯛꯁꯤꯕꯨ
ꯑꯩꯗꯤ ꯐꯥꯅ ꯍꯧꯕꯗꯨꯅ ꯑꯗꯨꯃꯥꯏꯅ ꯄꯩꯁꯥ ꯊꯥꯅꯁꯨ ꯈꯣꯠꯁꯤꯟꯅꯒ ꯏꯃꯥꯟꯅꯕꯗꯤ ꯍꯥꯏꯗꯤ ꯍꯥꯏꯈꯤꯕꯅꯦꯕꯀꯣ ꯄꯈꯪꯗꯦ ꯌꯦꯡꯕ ꯇꯥꯕꯅꯤ ꯍꯣꯏ ꯐꯔꯦ ꯁꯁꯤꯅꯁꯤ ꯑꯣꯏꯈ꯭ꯔꯦ ꯅꯪ ꯉꯁꯤꯗꯤ ꯊꯕꯛ ꯏꯪꯈꯥꯡ ꯆꯠꯂꯨꯔꯒꯗꯣ ꯀꯃꯥꯏꯅ ꯇꯧꯒꯦ ꯅꯣꯡꯃꯥꯏꯖꯤꯡ ꯑꯣꯏꯕꯅ
ꯑꯩꯈꯣꯏꯒꯤꯗꯤ ꯅꯣꯡꯃꯥꯏꯖꯤꯡ ꯍꯥꯏꯕ ꯑꯃ ꯂꯩꯇꯦꯗ ꯍꯥꯏꯕꯗꯤ ꯃꯤꯒꯤꯗꯤ ꯌꯥꯎꯕꯅꯤꯅ ꯑꯗꯨꯝ ꯃꯣꯏꯅ ꯍꯥꯡꯉꯤꯈꯩꯗꯤ ꯑꯩꯅ ꯑꯃꯨꯛ ꯀꯃꯥꯏꯅ ꯂꯩꯊꯣꯛꯑꯅꯤ ꯅꯠꯇ꯭ꯔꯥ ꯑꯗꯨꯅ ꯑꯗꯨꯝ ꯆꯠꯇꯣꯏꯅꯦ ꯆꯠꯄꯕꯨꯗꯤ ꯑꯗꯨꯒ ꯃꯑꯣꯡ ꯌꯦꯡꯕ ꯍꯥꯏꯗꯨꯅꯤ ꯑꯗꯨꯝ ꯍꯣꯏ ꯊꯕꯛ ꯌꯥꯝ ꯊꯥꯗꯣꯛꯄ ꯌꯥꯗꯕ ꯑꯃ ꯂꯩꯔꯒ ꯍꯥꯏꯕꯗꯤ ꯑꯃꯨꯛ ꯍꯜꯂꯛꯀꯗꯣꯏꯅꯦꯕꯀꯣ ꯍꯥꯏꯕꯗꯤ ꯇꯤ ꯂꯧꯊꯣꯛꯄ ꯑꯣꯏꯒꯦꯔꯥ ꯉꯟꯅ ꯍꯜꯂꯛꯄ ꯑꯣꯏꯒꯦꯔꯥ ꯑꯗꯨꯃꯥꯏꯅ ꯇꯧꯗꯣꯏꯅꯤ ꯑꯗꯨ ꯅꯠꯇꯕ ꯇꯥꯔꯒꯗꯤ ꯑꯗꯨꯝ ꯍꯥꯏꯕꯗꯤ ꯃꯣꯏꯅꯁꯨ ꯂꯣꯟꯕ ꯈꯣꯠꯄ ꯇꯧꯔꯒꯗꯤ ꯑꯃꯨꯛ ꯐꯕ ꯃꯣꯏꯅ ꯑꯃꯨꯛ ꯂꯣꯟꯗꯕꯅꯤꯅ ꯃꯤꯒꯤꯗꯨꯁꯨ ꯌꯥꯎꯕꯅꯤꯅ ꯑꯗꯨꯝ ꯑꯗꯨꯒꯤꯗꯤ ꯆꯠꯇꯤ ꯆꯠꯂꯦ ꯑꯩꯒꯤ ꯑꯣꯏꯅꯗꯤ ꯍꯧꯖꯤꯛꯀꯤꯗꯤ
ꯑꯗꯣ ꯅꯣꯡꯃꯥꯏꯖꯤꯡꯗ ꯑꯩꯈꯣꯏꯅ ꯍꯥꯟꯅ ꯁꯨꯝ ꯌꯥꯎꯔꯝꯕꯁꯦꯀꯣ ꯂꯣꯟꯗꯦ ꯍꯥꯏꯦ ꯇꯥꯔꯁꯨ ꯑꯗꯨꯝ ꯊꯦꯡꯅ ꯍꯥꯡꯕꯒꯨꯝꯕꯀꯣ ꯄꯨꯡ ꯇꯔꯥꯗꯒꯤ ꯍꯥꯡꯉꯒ ꯄꯨꯡ ꯑꯃ ꯅꯠꯇ꯭ꯔꯒ ꯑꯅꯤ ꯁ꯭ꯋꯥꯏꯗ ꯍꯧꯖꯤꯟꯕ ꯈꯣꯠꯄ ꯇꯧꯋꯏꯦ ꯑꯗꯨ ꯅꯣꯏꯗꯤ ꯀꯌꯥꯝ ꯀꯨꯏꯅ ꯑꯗꯨꯝ ꯍꯥꯡꯕꯅꯣ ꯅꯨꯃꯤꯠ ꯆꯨꯞꯄ ꯑꯃ ꯍꯥꯡꯕ꯭ꯔꯥ ꯉꯟꯅ ꯂꯣꯏꯁꯤꯟꯕ ꯈꯣꯠꯄꯒꯩ ꯇꯧꯗꯕ꯭ꯔꯕ
ꯑꯗꯨꯅꯦ ꯑꯩꯅ ꯌꯥꯝ ꯄꯥꯝꯖꯕꯁꯨ ꯑꯗꯨꯃꯥꯏꯅ ꯍꯥꯏꯕ ꯇꯥꯔꯦꯀꯣ ꯁꯟꯗꯦꯕꯨ ꯑꯣꯏꯔꯣ ꯅꯠꯇ꯭ꯔꯒ ꯑꯍꯥꯟꯕ ꯅꯣꯡꯃꯥꯏꯖꯤꯡ ꯑꯣꯏ ꯊꯥ ꯑꯃꯒꯤ ꯑꯍꯥꯟꯕꯒ ꯑꯔꯣꯏꯕꯒꯕꯨ ꯑꯣꯏꯔꯣ ꯅꯠꯇ꯭ꯔꯒꯁꯨ ꯑꯗꯨꯃꯥꯏꯅ ꯍꯥꯏꯗꯤ ꯊꯥ ꯑꯃꯗ ꯑꯀꯛꯅꯕ ꯅꯨꯃꯤꯠ ꯑꯃ ꯊꯝꯕ ꯍꯥꯏ ꯇꯥꯔꯦ ꯑꯩ ꯉꯁꯤ ꯁꯤꯗꯤ ꯁꯤꯅꯤ ꯑꯗꯨꯅ ꯄꯕꯨꯡ ꯑꯁꯨꯛꯇ ꯂꯣꯟꯁꯦ ꯈꯣꯠꯁꯦ ꯈꯤꯇꯪ ꯉꯟꯅ ꯂꯣꯏꯁꯤꯟꯁꯦ ꯍꯥꯏꯕ ꯄꯣꯠꯁꯦ ꯑꯃꯠꯇ ꯂꯩ ꯅꯠꯇꯦꯕ ꯑꯗꯨꯝ ꯑꯩꯈꯣꯏꯗꯤ ꯅꯣꯡꯃꯒꯤ ꯍꯥꯡꯕꯒꯤ ꯆꯥꯡꯗꯣ ꯑꯗꯨꯝ ꯍꯥꯡꯗꯣꯏꯅꯤ ꯑꯗꯨꯒ ꯍꯣꯔꯦꯟꯁꯤꯁꯨ ꯑꯗꯨꯝ ꯃꯉꯥꯗ ꯂꯣꯟꯕ ꯍꯥꯏꯁꯦ ꯅꯣꯡꯃ ꯃꯇꯝ ꯃꯉꯥ ꯃꯉꯥ ꯂꯣꯟꯕꯕꯨꯗꯤ ꯌꯥꯎꯗꯦꯀꯣ ꯑꯗꯨꯒ ꯃꯉꯥ ꯈꯤꯇꯪ ꯍꯦꯟꯕꯗ ꯑꯗꯨꯝ ꯂꯣꯟꯗꯣꯏꯅꯦꯕ ꯑꯗꯣ ꯃꯉꯥ ꯈꯤꯇꯪ ꯍꯦꯟꯕꯁꯤꯗꯁꯨ ꯃꯤ ꯑꯗꯨꯝ ꯂꯥꯛꯑꯒꯗꯤ ꯑꯃꯨꯛ ꯑꯗꯨꯝ ꯌꯦꯡꯖꯗꯣꯏꯅꯤ ꯑꯗꯨꯅ ꯅꯣꯡꯃꯥꯏꯖꯤꯡ ꯍꯥꯏꯕ ꯑꯃ ꯂꯩꯇꯦ ꯑꯃ ꯍꯥꯏꯕ ꯑꯃ ꯂꯩꯇꯦ ꯑꯗꯨꯝ ꯌꯦꯡꯕꯤꯅꯦ ꯃꯤꯕꯨ ꯂꯩꯔꯒꯗꯤ ꯀꯣ ꯇꯥꯟꯗꯣ ꯆꯥꯟꯅꯔꯒꯗꯤ ꯑꯗꯨꯝ ꯌꯦꯡꯉ ꯂꯩꯗꯣꯏꯅꯦ ꯑꯗꯨꯅ ꯍꯥꯏꯕꯗꯤ ꯏꯁꯥꯗ ꯀꯩ ꯍꯥꯏꯅꯤ ꯁꯨꯇꯤꯒꯨꯝꯕ ꯐꯪꯕꯁꯤꯦ ꯌꯥꯝꯅ ꯅꯨꯡꯉꯥꯏꯊꯣꯛꯄ ꯉꯝꯗꯕꯗꯣ ꯍꯥꯏꯕꯗꯤ ꯁꯨꯇꯤ ꯐꯪꯒꯦ ꯍꯥꯏꯔꯒꯁꯨ ꯏꯁꯥꯅ ꯍꯥꯏꯔꯨꯨꯔꯗꯤ ꯐꯪꯗꯣꯏꯅꯦꯕ ꯑꯗꯣ ꯍꯥꯏꯗꯣꯛꯒ ꯍꯥꯏꯖꯤꯟꯒꯗꯤ ꯇꯜꯂꯤꯗꯅꯀꯣ ꯑꯗꯨꯗ ꯑꯦ ꯁꯤꯒꯤ ꯅꯨꯃꯤꯠꯁꯤꯃꯗꯤ ꯊꯥ ꯑꯝꯗ ꯁꯤ ꯅꯨꯃꯤꯠꯁꯤꯃꯗꯤ ꯁꯨꯇꯤ ꯑꯣꯏꯗꯣꯏꯅꯤ ꯑꯗꯣ ꯈꯪꯉꯒꯗꯤ ꯏꯁꯥꯗꯣ ꯈꯤꯇꯪ ꯅꯨꯡꯉꯥꯏꯗꯅ ꯑꯗꯨꯗꯤ ꯕꯤꯜꯇꯤ ꯐꯤꯂꯤꯡ ꯑꯃ ꯐꯥꯎꯖꯗꯕꯗꯣ ꯍꯥꯏꯇꯥꯔꯦꯀꯣ ꯑꯗꯨꯃꯥꯏꯅꯁꯨ ꯇꯤ ꯐꯪꯕꯗꯨꯗꯤ ꯌꯥꯝ ꯍꯔꯥꯎꯅ ꯂꯧꯗꯕꯗꯣ ꯂꯧꯒꯗꯕꯗꯣꯀꯣ ꯑꯗꯣ ꯍꯧꯖꯤꯛꯇꯤ ꯁꯨꯇꯤ ꯍꯥꯏꯁꯦ ꯏꯁꯥꯅ ꯂꯧꯖꯔꯨꯔꯒꯗꯤ ꯁꯨꯇꯤ ꯑꯣꯏꯗꯣꯏꯅꯦꯕꯀꯣ ꯑꯗꯨꯗꯤ ꯑꯃꯨꯛ ꯏꯁꯥꯗ ꯈꯤꯇꯪ ꯒꯤꯜꯇꯤ ꯐꯤꯂꯤꯡ ꯑꯃ ꯐꯥꯎꯖꯩꯑꯕꯀꯣ ꯅꯨꯡꯉꯥꯏꯇꯦ ꯂꯩꯇꯕꯗꯣ ꯍꯥꯏꯇꯥꯥꯔꯦꯀꯣ ꯃꯣꯏꯅ ꯑꯃꯨꯛ ꯂꯣꯟꯗꯕꯅꯤꯅ ꯑꯗꯨꯅ ꯌꯥꯝ ꯄꯥꯝꯅ ꯄꯥꯝꯃꯤ ꯊꯥ ꯑꯃꯗ ꯑꯃꯨꯛ ꯑꯅꯤꯛ ꯑꯗꯨꯇ ꯑꯣꯏꯔꯁꯨ ꯑꯗꯨꯃꯥꯏꯅ ꯊꯝꯕꯗꯣ ꯑꯗꯣ ꯑꯩꯈꯣꯏꯒꯤꯗꯤ ꯂꯩꯇꯦ ꯅꯣꯡꯃꯥꯏꯖꯤꯡ ꯍꯥꯏꯕ ꯂꯩꯇꯦ ꯑꯃ ꯍꯥꯏꯕ ꯂꯩꯇꯦ ꯑꯗꯨꯝ ꯍꯥꯡꯈꯤꯕꯗꯨꯗꯒꯤꯅ ꯍꯣꯔꯦꯟ ꯑꯩ ꯍꯥꯏꯁꯤ ꯃꯉꯥ ꯇꯥꯔꯁꯨ ꯃꯤ ꯂꯩꯔꯗꯤ ꯑꯗꯨꯝ ꯍꯥꯡꯉꯦ ꯃꯤ ꯂꯩꯇ꯭ꯔꯒꯅ ꯃꯉꯥ ꯃꯈꯥꯏ ꯑ ꯁ ꯍꯥꯏꯕ ꯑꯃꯨꯛ ꯂꯣꯟꯕꯒꯨꯝꯕ ꯑꯗꯨ ꯑꯗꯨꯃꯥꯏꯅ ꯇꯧꯋꯦ ꯑꯗꯨꯒ ꯑꯅꯝꯕꯅꯗꯤ ꯑꯗꯨꯝ ꯃꯉꯥ ꯃꯇꯨꯡꯗ ꯂꯣꯏꯅ ꯑꯣꯏꯌꯦꯕꯀꯣ ꯑꯗꯨꯝ ꯃꯉꯥ ꯈꯥꯏ ꯂꯩꯇ꯭ꯔꯒꯅ ꯃꯉꯥ ꯃꯈꯥꯏ ꯇꯥꯔꯝꯗ ꯁ꯭ꯏꯗ ꯂꯣꯜꯂꯅꯤ ꯂꯩꯔꯒꯅ ꯑꯗꯨꯝ ꯂꯣꯏꯗ꯭ꯔꯤꯕꯉꯩ ꯂꯩꯔꯛꯑꯅꯤ ꯑꯗꯨꯒꯤ ꯆꯥꯡꯗꯣ ꯑꯗꯨꯃꯥꯏꯅ ꯆꯠꯂꯦ
ꯎꯝ ꯍꯣꯏꯅꯦ ꯑꯗꯨꯝ ꯍꯥꯏꯗꯤ ꯑꯩ ꯅꯍꯥꯟ ꯌꯥꯎꯔꯝꯕꯗꯁꯨ ꯀꯣ ꯑꯗꯨꯝ ꯇꯧꯋꯦꯕꯀꯣ ꯅꯨꯡꯇꯤꯒꯤ ꯍꯥꯡꯉꯦ ꯍꯥꯏꯇꯥꯔꯒꯁꯨ ꯄꯨꯡ ꯇꯔꯥꯗꯒꯤ ꯑꯃ ꯐꯥꯎꯕ ꯑꯗꯨꯃꯥꯏꯅꯪ ꯍꯥꯡꯕꯀꯣꯏ ꯉꯁꯤ ꯑꯗꯨꯉꯥꯏꯁꯤ ꯑꯗꯨꯝ ꯍꯥꯏꯗꯤ ꯃꯤꯁꯨ ꯈꯜꯂꯤ ꯈꯪꯉꯤꯅꯦꯕ ꯍꯥꯏꯕꯗꯤ ꯅꯨꯡꯇꯤꯒꯤ ꯆꯠꯇꯥꯥꯔꯒꯗꯤ ꯑꯩꯒꯤ ꯅꯣꯡꯃꯒꯤ ꯀꯥꯏꯊꯣꯛꯄ ꯍꯥꯏꯕꯗꯤ ꯂꯩꯗꯅ ꯀ ꯀꯥꯏꯊꯣꯛꯄ ꯍꯥꯏꯕꯗꯤ ꯑꯩ ꯏꯁꯥꯒꯤ ꯐꯤꯔꯣꯜꯗꯣ ꯍꯧꯖꯤꯛꯇꯤ ꯆꯥꯎꯔꯕꯅꯤꯅ ꯏꯃꯥ ꯏꯄꯥꯅ ꯑꯗꯨꯝ ꯁꯨꯔꯨꯔ ꯂꯩꯕ ꯍꯥꯏꯕꯁꯨ ꯌꯥꯗꯅꯀꯣ ꯑꯗꯨꯝꯣꯏ ꯃꯣꯏꯁꯨ ꯃꯣꯏꯒꯤ ꯊꯕꯛ ꯑꯃ ꯑꯗꯨꯝ ꯇꯧꯖꯕꯅꯤꯅ ꯑꯩꯅ ꯅꯣꯡ ꯐꯥꯗꯣꯛꯗ ꯆꯤꯇꯤ ꯑꯃ ꯂꯧꯊꯣꯛꯑꯒ ꯅꯠꯇ꯭ꯔꯁꯨ ꯃꯣꯏꯗꯤ ꯈꯪꯉꯦ ꯑꯗꯨꯝ ꯇꯔꯥꯗꯒꯤꯅ ꯑꯃ ꯐꯥꯎꯕ ꯍꯪꯕꯤꯔꯗꯤ ꯑꯔꯦꯝꯕ ꯃꯇꯝꯗꯣ ꯃꯥꯒꯤ ꯊꯨꯡ ꯄꯥꯈꯪꯅꯤ ꯀꯣꯏꯅꯤꯡꯕ ꯂꯥꯡꯅꯤꯡꯕ ꯑꯗꯨꯝ ꯂꯩꯔꯝꯒꯅꯤ ꯑꯃ ꯇꯧꯅꯤꯡꯕ ꯂꯩꯔꯝꯒꯅꯤ ꯑꯗꯨꯃꯥꯏꯅ ꯈꯟꯕꯤꯕꯒꯤꯀꯣ ꯃꯔꯣꯏꯁꯨ ꯑꯗꯨꯝ ꯍꯣꯏ ꯑꯗꯨꯝ ꯑꯗꯨꯃꯥꯏꯅ ꯇꯔꯥꯗ ꯑꯃ ꯐꯥꯎꯗ ꯑꯗꯨꯝ ꯆꯠꯅꯩꯌꯦꯕ ꯑꯗꯨ ꯅꯠꯇ꯭ꯔꯒꯅ ꯑꯗꯨꯝ ꯍꯥꯏꯗꯤ ꯅꯣꯡꯃ ꯍꯥꯡꯉꯒ ꯅꯣꯡꯃꯗꯣꯟꯕ ꯑꯗꯨꯃꯥꯏꯅ ꯇꯧꯕꯁꯨ ꯇꯧꯅꯩꯌꯦꯕꯀꯣ ꯑꯗꯨ ꯅꯠꯇ꯭ꯔꯒꯅ ꯑꯗꯨꯝ ꯍꯣꯏ ꯅꯪꯅ ꯍꯥꯏ ꯑꯗꯨꯝ ꯁꯨꯇꯤ ꯑꯣꯏꯕꯁꯨ ꯑꯗꯨꯃꯥꯏꯅ ꯁꯤꯗꯏ ꯑꯗꯨ ꯅꯣꯏꯒꯤꯗꯨꯗꯤ ꯍꯦꯟ ꯃꯥꯜꯂꯦ ꯍꯥꯏꯕꯗꯤ ꯏꯁꯥꯒꯤ ꯊꯕꯛ ꯑꯃ ꯍꯥꯏꯕꯗꯤ ꯑꯦ ꯑꯩ ꯉꯁꯤꯁꯦ ꯁꯤꯃꯁꯦ ꯆꯠꯂꯨꯒꯦ ꯑꯩ ꯁꯤꯃꯁꯦ ꯍꯥꯏꯗꯤ ꯏꯃꯥꯟꯅꯕ ꯇꯤꯟꯅꯗꯣꯏꯅꯤꯅ ꯑꯩꯈꯣꯏꯗꯤ ꯍꯥꯏꯕꯗꯤ ꯑꯗꯨꯝ ꯀꯩꯅꯣ ꯑꯣꯏꯔꯤꯕꯅꯤꯅ ꯅꯨꯄꯤ ꯑꯉꯥꯡ ꯊꯤꯗꯅ ꯈꯣꯠꯇꯅ ꯀꯩꯅꯣ ꯇꯧ ꯂꯩꯕ ꯅꯠꯇꯕꯅꯤꯅ ꯑꯗꯨꯝ ꯏꯃꯥꯟꯅꯕ ꯇꯤꯟꯅꯕ ꯊꯦꯡꯅꯕ ꯍꯥꯏꯁꯦ ꯑꯗꯨꯝ ꯊꯦꯡꯅꯅꯤꯡꯗꯣꯏꯅꯦꯕꯀꯣ ꯑꯗꯣ ꯊꯕꯛ ꯑꯃ ꯆꯠꯀꯦ ꯍꯥꯏꯕ ꯃꯇꯝꯗ ꯀꯥꯏꯊꯣꯛꯄꯗ ꯌꯥꯝ ꯐꯔꯛ ꯇꯥꯕꯗꯣ ꯍꯥꯏꯗꯤ ꯍꯥꯏꯗꯤ ꯑꯗꯨꯝ ꯅꯨꯃꯤꯠ ꯅꯣꯡꯃꯥꯏꯖꯤꯡ ꯃꯔꯤ ꯂꯩꯕꯁꯤꯗ ꯑꯃꯇꯪ ꯑꯣꯏꯇꯥꯔꯁꯦ ꯑꯗꯨꯗꯤ ꯑꯩ ꯍꯥꯡꯗꯣꯏꯅꯤꯀꯣ ꯑꯗꯨꯗ ꯑꯣꯏꯅ ꯐꯖꯅ ꯄꯨꯟꯁꯤ ꯈꯣꯠꯁꯤ ꯍꯥꯏꯕꯒꯤ ꯃꯇꯝ ꯑꯃ ꯊꯝꯕꯤ ꯅꯪ ꯅꯪꯒꯤ ꯄꯨꯔꯥ ꯍꯥꯏꯗꯤ ꯅꯪꯒꯤ ꯄꯨꯟꯁꯤꯗꯨ ꯄꯨꯔꯥ ꯃꯠꯄꯒ ꯆꯞ ꯃꯥꯟꯅꯔꯦꯅ ꯍꯥꯏꯕꯅꯤꯗ ꯑꯩꯅ ꯍꯥꯏꯅꯤꯡꯕꯗꯤ
ꯍꯣꯏ ꯑꯗꯨꯅꯦ ꯑꯩꯁꯨ ꯍꯥꯏꯕꯗꯤ ꯑꯩꯅ ꯄꯥꯝꯃꯤꯁꯤꯅꯀꯣ ꯃꯥ ꯑꯗꯨꯝ ꯍꯥꯏꯗꯤ ꯍꯥꯏꯌꯦ ꯅꯪ ꯑꯗꯨꯝ ꯊꯕꯛ ꯂꯩꯔ ꯑꯗꯨ ꯁꯨꯇꯤ ꯂꯧ ꯑꯅ ꯑꯗꯣ ꯉꯁꯤꯁꯨ ꯑꯗꯨꯝ ꯍꯥꯏꯕꯗꯤ ꯁꯨꯇꯤ ꯊꯕꯛ ꯂꯩꯔꯒꯗꯤ ꯑꯗꯨꯝ ꯂꯧ ꯍꯥꯏꯌꯦꯕꯀꯣ ꯑꯗꯨꯒꯤꯗꯤ ꯑꯗꯣ ꯍꯥꯏꯔꯒꯁꯨ ꯑꯩꯅ ꯄꯥꯝꯃꯤꯁꯤꯅ ꯑꯩꯅ ꯊꯕꯛ ꯂꯧ ꯁꯨꯇꯤ ꯂꯧꯒꯦꯅ ꯍꯥꯏꯔꯨꯕꯗꯨꯅ ꯑꯃꯨꯛ ꯈꯤꯇꯪ ꯅꯨꯡꯉꯥꯏ ꯠꯇꯕꯗ ꯑꯗꯨꯒꯤ ꯃꯍꯨꯠꯇ ꯑꯩꯅ ꯄꯥꯝꯃꯤꯁꯤꯅ ꯑꯦ ꯊꯥ ꯑꯝꯗ ꯁꯤ ꯅꯨꯃꯤꯠꯁꯤꯃꯗꯤ ꯁꯨꯇꯤ ꯊꯥꯁꯤꯅ ꯑꯗꯨꯃꯥꯏꯅ ꯍꯥꯏꯕ ꯑꯗꯨꯗꯣ ꯑꯗꯨ ꯄꯥꯝꯕ ꯍꯥꯏꯕ ꯇꯥꯔꯦ ꯑꯗꯨ ꯑꯣꯏꯔꯒꯗꯤ ꯏꯁꯥꯗꯁꯨ ꯅꯨꯡꯉꯥꯏꯖꯕꯗꯨ ꯑꯣꯏꯗꯅꯀꯣ ꯑꯗꯨꯃꯥꯏꯅ ꯑꯣꯏꯗꯔꯦꯕ ꯍꯧꯖꯤꯛꯀꯤꯁꯤꯅ ꯑꯃꯨꯛ ꯅꯪꯅ ꯂꯧꯒꯦ ꯍꯥꯏꯔꯗꯤ ꯑꯗꯨꯝ ꯂꯧꯑꯣꯗꯤ ꯍꯥꯏꯗꯣꯏꯅꯦꯕ ꯑꯗꯨ ꯑꯣꯏꯔꯒꯁꯨ ꯑꯩꯅ ꯂꯧꯒꯦ ꯍꯥꯏꯕ ꯄꯣꯠꯁꯤꯅꯦꯕ ꯌꯥꯝ ꯅꯨꯡꯉꯥꯏꯇ꯭ꯔꯤꯁꯤꯅ ꯃꯣꯏꯅ ꯑꯗꯨꯃꯥꯏꯅ ꯑꯣꯏꯅ ꯑꯦ ꯊꯥ ꯑꯝꯗ ꯁꯤꯁꯤꯃꯗꯤ ꯁꯨꯃꯥꯏꯅ ꯂꯩꯁꯤꯀꯣ ꯆꯤꯇꯤ ꯊꯝꯁꯤꯕꯨ ꯍꯥꯏꯔꯁꯨ ꯉꯟꯟꯅ ꯂꯣꯟꯁꯤꯕꯨ ꯍꯥꯏꯔꯁꯨ ꯑꯗꯨꯃꯥꯏꯅ ꯍꯥꯏꯕꯗꯣ ꯑꯗꯨꯒꯨꯝꯕ ꯑꯃ ꯁꯨꯝ ꯄꯥꯝꯕ ꯍꯥꯏꯇꯥꯥꯔꯦ ꯑꯗꯣ ꯍꯧꯖꯤꯛꯀꯤꯁꯤꯅ ꯑꯃꯨꯛ ꯑꯗꯨ ꯑꯣꯏꯗꯕ ꯍꯥꯏ ꯇꯥꯔꯦ ꯑꯗꯨꯅ ꯑꯩꯅ ꯂꯧꯒꯦ ꯍꯥꯏꯔꯕꯨꯗꯤ ꯑꯗꯨꯝ ꯄꯤꯗꯣꯏꯅꯦꯕ ꯄꯤꯕꯕꯨꯗꯤ ꯄꯤꯁꯨ ꯄꯤꯑꯕ ꯑꯗꯨ ꯑꯣꯏꯔꯒꯁꯨ ꯃꯣꯏꯒꯤ ꯁꯥꯏꯗꯠꯇꯒꯤ ꯁꯨꯇꯤ ꯑꯣꯏꯅ ꯁꯨꯃꯥꯏꯅ ꯊꯝꯕꯗꯣ ꯊꯝꯗꯦꯕꯀꯣ ꯑꯗꯨꯒꯤ ꯈꯤꯇꯪ ꯅꯨꯡꯉꯥꯏꯇꯕ ꯍꯥꯏꯇꯥꯔꯦ ꯑꯗꯨ ꯃꯇꯥꯡꯗꯨꯃ ꯑꯗꯨꯕꯨꯗꯤ ꯃꯣꯏꯅ ꯑꯃꯨꯛ ꯅꯨꯄꯤ ꯑꯉꯥꯡ ꯂꯩꯔꯝꯃꯤꯅ ꯁꯨꯝꯕꯁꯦ ꯀꯌꯥ ꯎꯁꯜꯂꯝꯃꯔꯣꯏ ꯎꯅꯤꯡꯉꯒꯁꯨ ꯈꯪꯉꯒꯁꯨ ꯁꯨ ꯉꯁꯥꯏꯒꯤ ꯎꯏꯁꯤꯟꯗꯕꯗꯣ ꯑꯗꯨꯝ ꯇꯨꯃꯤꯟꯅ ꯂꯩꯊꯣꯛꯅꯉꯥꯏ ꯇꯧꯕꯗꯣ ꯑꯗꯨꯃꯥꯏꯅ ꯇꯧꯕꯗꯨꯕꯨꯗꯤ ꯑꯣꯏꯗꯣꯏꯅꯤ ꯑꯗꯨ ꯅꯪ ꯍꯥꯏꯔꯀꯥꯟꯗ ꯈꯪꯉꯦ ꯑꯩꯁꯨ ꯍꯥꯏꯕꯗꯤ ꯑꯗꯨꯝ ꯗꯔꯀꯥꯔ ꯇꯥꯏꯗꯅꯀꯣ ꯍꯥꯏꯕꯗꯤ ꯑꯥ ꯃꯤꯁꯦ ꯑꯗꯨꯝ ꯈꯤꯇꯪ ꯔꯦꯁ ꯑꯃ ꯄꯤꯕꯁꯤ ꯗꯔꯀꯥꯔ ꯑꯗꯨꯝ ꯇꯥꯏ ꯍꯥꯏꯕ ꯊꯕꯛ ꯇꯧꯍꯋꯦ ꯍꯥꯏꯔꯒꯁꯨ ꯑꯥꯏꯒꯤ ꯑꯗꯨꯝ ꯊꯥ ꯑꯃꯗꯨꯃ ꯆꯨꯞꯄ ꯑꯗꯨ ꯑꯃꯗꯒ ꯑꯃꯨꯛ ꯇꯧꯔꯒ ꯂꯩꯕꯗꯨꯗꯤ ꯁꯨꯇꯤꯁꯦ ꯑꯩ ꯍꯥꯏꯁꯦ ꯄꯤꯒꯤ ꯄꯤꯑꯦꯕ ꯂꯧꯒꯦ ꯍꯥꯏꯔꯗꯤ ꯄꯤꯑꯦꯕ ꯑꯗꯨꯒꯁꯨ ꯍꯥꯏꯗ꯭ꯔꯒꯗꯤ ꯑꯗꯨꯝ ꯆꯠꯄꯤꯅꯦꯕ ꯑꯗꯨꯗꯨꯅꯦꯕ ꯑꯩꯅ ꯄꯥꯝꯗ꯭ꯔꯤꯁꯤꯅ ꯑꯦ ꯊꯥ ꯑꯝꯗ ꯁꯤꯁꯤꯃꯗꯤ ꯁꯨꯃꯥꯏꯅ ꯑꯣꯏꯁꯤꯀꯣꯅ ꯍꯥꯏꯕꯗꯣ ꯃꯣꯏ ꯃꯆꯤꯟꯗꯒꯤ ꯑꯗꯨ ꯄꯥꯝꯕ ꯍꯥꯏꯕ ꯇꯥꯔꯦ
ꯑꯗꯨꯅꯦ ꯑꯩꯅ ꯍꯥꯏꯁꯤ ꯅꯪ ꯀꯩ ꯑꯃꯥꯏꯅ ꯅꯪ ꯁꯨꯇꯤ ꯍꯥꯏ ꯀꯩꯅꯣꯒꯤ ꯍꯔꯥꯎ ꯀꯨꯝꯍꯩ ꯑꯃ ꯂꯥꯛꯄ ꯑꯗꯒꯤ ꯑꯩꯈꯣꯏꯒꯤ ꯑꯗꯨꯝ ꯍꯥꯏ ꯆꯍꯤ ꯑꯃꯗ ꯑꯣꯏꯔ ꯁꯨꯇꯤꯁꯦ ꯐꯪꯗꯕ ꯅꯠꯇ꯭ꯔꯦ ꯃꯣꯏ ꯂꯅꯥꯥꯏꯅꯦ ꯍꯥꯡꯖꯕꯄꯣꯠ ꯑꯣꯏꯕꯅꯤꯅ ꯑꯗꯒꯤ ꯑꯩꯅ ꯍꯥꯏꯁꯤꯅꯦ ꯑꯗꯨꯝ ꯊꯕꯛ ꯏꯪꯈꯥꯡ ꯑꯃ ꯍꯥꯏꯗꯤꯅ ꯃꯣꯏꯒꯤꯗꯤ ꯃꯣꯏꯅ ꯄꯤꯉꯥꯡ ꯊꯤꯒ꯭ꯔꯕꯅ ꯃꯣꯏ ꯍꯤꯔꯣꯏꯟ ꯀꯩꯀꯩ ꯁꯨꯕ ꯈꯣꯠꯄ ꯇꯧꯕ ꯃꯌꯥꯝꯗꯣ ꯃꯣꯏ ꯃꯣꯏꯅ ꯂꯣꯏ ꯇꯧꯕꯤꯕꯅꯤꯅ ꯃꯣꯏꯗꯤ ꯗꯔꯀꯥꯔ ꯇꯥꯗꯦ ꯍꯥꯏꯕ ꯑꯗꯣ ꯑꯩꯈꯣꯏꯒꯗꯤ ꯃꯥꯟꯅꯕ ꯌꯥꯗꯦ ꯑꯦ ꯃꯥꯅꯁꯨ ꯈꯤꯇꯪ ꯈꯪꯕꯤꯒꯗꯕꯅꯤꯀꯣ ꯃꯥꯗꯤ ꯍꯥꯏꯗꯤ ꯃꯥꯗꯤ ꯁꯨꯃꯥꯏꯅ ꯆꯥꯎꯔꯕꯅꯤ ꯄꯥꯈꯪꯁꯨ ꯐꯔꯕꯅꯤ ꯃꯥꯏ ꯃꯐꯤ ꯃꯔꯣꯟ ꯃꯌꯥꯝꯁꯦ ꯀꯃꯥꯏꯅ ꯁꯨꯔꯝꯒꯅꯤ ꯅꯨꯃꯤꯗꯥꯡ ꯍꯟꯒ꯭ꯔꯒ ꯅꯨꯝꯗꯥꯡ ꯁꯨꯕ ꯐꯤꯔꯣꯜ ꯁꯨꯕ ꯈꯣꯠꯄ ꯍꯥꯏꯕꯁꯤꯃ ꯋꯥꯔꯕꯅ ꯑꯗꯨꯃꯥꯏꯅ ꯇꯧꯒꯅꯤ ꯑꯗꯨꯝ ꯍꯣꯏ ꯅꯪ ꯇꯉꯥꯏ ꯐꯗ꯭ꯔꯗꯤ ꯅꯪꯅ ꯅꯣꯡꯃꯥꯏꯖꯤꯡꯗꯨ ꯃꯤ ꯌꯥꯝ ꯂꯥꯛꯑꯦ ꯍꯥꯏꯇꯥꯔꯒꯁꯨ ꯃꯥꯏꯖꯤꯡ ꯅꯠꯇꯕ ꯅꯨꯃꯤꯠ ꯑꯃꯗ ꯍꯞꯇꯥ ꯑꯃꯗꯤ ꯑꯃꯃꯝꯗꯤ ꯂꯧꯀꯣ ꯍꯥꯏꯝ ꯍꯥꯏꯔꯁꯨ ꯌꯥꯏꯕ ꯍꯥꯏꯕꯗꯤ ꯅꯪ ꯄꯥꯝꯕ ꯅꯨꯃꯤꯠ ꯑꯃ ꯈꯜꯂꯣ ꯅꯪ ꯂꯧꯅꯤꯡꯕ ꯅꯨꯃꯤꯠ ꯑꯃ ꯂꯧꯔꯣ ꯃꯤ ꯌꯥꯝ ꯂꯥꯛꯑꯣ ꯅꯨꯃꯤꯠ ꯑꯃ ꯍꯥꯏꯗꯤ ꯌꯨꯝꯁꯥꯀꯩꯁꯥ ꯁꯒꯣꯜ ꯁꯦꯟꯒꯨꯝꯕꯁꯦ ꯌꯥꯝ ꯂꯥꯛꯀꯟꯗꯕꯅꯤ ꯁꯒꯣꯜ ꯁꯅ ꯂꯧꯒꯦꯕꯨ ꯍꯥꯏꯔꯁꯨ ꯑꯗꯨꯃꯥꯏꯅ ꯈꯟꯕꯗ ꯈꯜꯂꯣ ꯈꯣꯠꯂꯣ ꯑꯃꯥꯏ ꯍꯥꯏꯔꯒ ꯍꯞꯇꯥ ꯑꯃꯗ ꯀꯩꯅꯣꯃ ꯁꯨꯇꯤ ꯑꯃ ꯑꯣꯏꯕ ꯍꯥꯏꯕꯁꯤ ꯌꯥꯝꯅ ꯇꯉꯥꯏꯐꯗꯕꯅꯤꯗ ꯍꯥꯏꯕꯅꯤꯗ ꯑꯩꯅ ꯍꯥꯏꯕꯗꯤ ꯍꯣ ꯐꯔꯦ ꯐꯔꯦ ꯑꯗꯣꯏ ꯊꯝꯒꯤꯒꯦꯀꯣ ꯑꯃꯨꯛ ꯇꯧꯔꯛꯀꯦ
ꯍꯣ ꯍꯣ ꯐꯔꯦ ꯐꯔꯦ